ꯑꯦ ꯁ
ꯍꯥꯥ
ꯎꯝ ꯂꯩ
ꯁꯂꯥꯏ ꯌꯥ ꯀꯩꯅꯣ ꯄꯪꯃꯛꯇ ꯅꯣꯏꯣ ꯀꯩꯅꯣ ꯀꯩꯗꯧꯔꯒꯦ
ꯅꯅꯨꯡꯉꯥꯏꯔꯤꯕ꯭ꯔꯣ
ꯉꯔꯤꯌꯦꯦ
ꯑꯣ ꯎꯗꯕꯌꯥꯝ ꯌꯥꯝ ꯀꯏꯔꯦ
ꯎꯝ ꯎꯝ ꯇꯗ ꯐ ꯀꯨꯏꯔꯤ ꯌꯥꯝꯅ ꯍꯥꯟꯅ ꯌꯥꯝꯅ ꯇꯣꯏꯅ ꯎꯈꯤꯕꯒꯤ ꯇꯥꯏꯞꯇ ꯁꯨꯡꯁꯨ ꯎꯗꯕ ꯃꯥꯅ
ꯍꯦ ꯑꯣꯔꯍꯦ
ꯌꯥꯔꯒ ꯎꯖꯔꯕ ꯅꯪ ꯍꯥꯏꯁꯦ
ꯎꯔꯦꯍꯦ ꯃꯌꯥꯝꯅ ꯎꯔꯦ ꯅꯪ ꯈꯪꯅꯕꯒꯤꯅꯤ ꯂꯝꯕꯤꯗ ꯅꯣꯡꯃ ꯊꯦꯡꯅꯩꯌꯦ ꯎꯝ ꯅꯣꯡꯃ ꯊꯦꯡꯅꯩꯌꯦ ꯑꯩ ꯀꯧꯕꯤꯗ꯭ꯔꯦ ꯑꯗꯨ ꯁꯤꯗꯥ ꯏꯍꯥꯟꯁꯤꯗ ꯊꯣꯛꯄ ꯀꯥꯟꯗ
ꯑꯣ ꯑꯣ ꯑꯩꯗꯤ ꯑꯗꯥꯏꯗ ꯂꯩꯇꯦꯀꯣ
ꯑ ꯑꯣ ꯑ ꯂꯩꯌꯦꯦ ꯂꯩꯌꯦ
ꯂꯩꯔꯝꯃꯦꯅꯤ
ꯑꯣ ꯀꯩ ꯍꯦꯟꯖꯥꯡ ꯆꯥꯔꯒꯦ
ꯑꯩꯗꯣ ꯃꯁꯥ ꯌꯣꯛꯀꯤ ꯑꯦꯟꯖꯥꯝꯗꯣ ꯀꯩꯅꯣꯅꯦ ꯍꯋꯥꯏꯅꯦ ꯌꯒ ꯏꯔꯟꯕꯟꯦ
ꯑꯥ ꯀꯩ ꯍꯦꯁꯇꯎꯖꯅ ꯊ꯭ꯔꯣ
ꯕꯣꯔꯗꯤꯤꯡꯅꯦ
ꯑꯣ ꯑꯣ ꯁ ꯀꯦꯌꯥꯒꯅꯣ
ꯀ꯭ꯂꯥꯁ ꯑꯃꯗꯒꯤꯅ ꯇꯔꯥꯐꯥꯎ
ꯎꯝ ꯅꯨꯄꯤ ꯅꯨꯄꯥ
ꯅꯨꯄꯥ ꯉꯥꯛꯇꯅꯤꯗ
ꯎꯝ ꯃꯤ ꯀꯌꯥ ꯃꯨꯛꯅꯣ
ꯃꯤꯁꯦ ꯅꯤꯐꯨꯒ ꯇꯔꯦꯠ ꯑꯗꯨꯗꯥꯏꯃꯨꯛ ꯂꯩ
ꯑꯗꯣ ꯉꯊꯟꯗꯅ ꯉꯥꯛꯏꯔꯣ
ꯎꯝ ꯆꯜ ꯇ ꯅꯪꯥꯏ
ꯏꯃꯥꯏ ꯏꯃꯥꯏ ꯑꯍꯦ
ꯅꯪꯗꯤ ꯀꯃꯥꯏ ꯀꯃꯥꯏ ꯇꯧꯔꯤꯒꯦ ꯍꯟꯗꯛ ꯂꯣꯏꯗꯣꯏꯔꯣ ꯅꯪꯗꯤ
ꯋꯥꯂꯤꯦ
ꯀꯌꯥꯝ ꯋꯥꯠꯂꯤꯕ
ꯈꯔ ꯋꯥꯠꯂꯦ ꯎꯝ ꯃꯊꯪ ꯆꯍꯤꯗ ꯃꯊꯪ ꯆꯍꯤꯒꯤ ꯂꯣꯏꯔꯛꯄꯗ
ꯑ ꯍꯪꯗꯦ ꯑꯩꯁꯨ ꯆꯍꯤ ꯑꯃ ꯁꯣꯟꯗꯣꯛꯍꯧꯔꯔꯕꯅꯤꯅ ꯃꯤ ꯂꯣꯏꯅꯈ꯭ꯔꯦ ꯍꯟꯗꯛ ꯀꯩꯅꯣꯗ
ꯑꯧ ꯂꯣꯏꯅ ꯑꯣ ꯅꯪꯒꯤꯗꯣ ꯀꯃꯥꯏꯅ ꯇꯧꯔꯤꯅꯣ ꯍꯥꯏꯗꯤ ꯇꯣꯛꯈ꯭ꯔꯕꯣ
ꯄꯨꯔꯥ ꯇꯣꯛꯈ꯭ꯔꯦ ꯑꯩ ꯄꯨꯔꯥ ꯑꯃꯗ ꯑꯣꯏꯅ ꯃꯀꯣꯛꯇꯒꯤ ꯍꯧꯔꯤꯅꯦ
ꯀꯔꯝ ꯐꯥꯟꯗ ꯍꯧꯔꯤꯕ
ꯎꯏꯔꯦ ꯀꯩꯅꯣ ꯑ ꯆꯍꯤ ꯑꯅꯤꯒꯤ ꯃꯃꯥꯡꯗꯒꯤ ꯍꯧꯔꯦ
ꯑ
ꯆꯍꯤ ꯁꯣꯛ ꯂꯤꯁꯤꯡ ꯑꯅꯤ ꯂꯤꯁꯤꯡ ꯑꯅꯤꯒ ꯀꯨꯟ ꯍꯨꯨꯝꯗꯣꯏ ꯀꯨꯟꯍꯨꯝꯗꯣꯏꯗꯒꯤ ꯍꯧꯔꯛꯄ ꯀꯨꯟꯃꯔꯤ ꯀꯨꯟꯃꯔꯤꯗꯒꯤ ꯍꯧꯔꯛꯄꯣ
ꯎꯝ ꯑ ꯁ ꯂꯤꯁꯤꯡ ꯑꯅꯤꯒ ꯀꯨꯟꯃꯔꯤꯗꯒꯤꯩ ꯍꯧꯔꯛꯄ ꯑꯗꯨ ꯑꯣꯏꯔꯒꯗꯤ ꯎꯝ ꯍꯧꯖꯤꯛ ꯑꯗꯨꯗꯤ ꯃꯊꯪ ꯆꯍꯤꯗ ꯂꯣꯏꯗꯣꯏꯔꯣ
ꯎꯝ ꯑꯩ ꯃꯊꯪ ꯆꯍꯤꯒꯤ ꯊꯥ ꯁꯨꯝ ꯀꯥꯟꯁꯤꯗ ꯂꯣꯏꯗꯕ
ꯑꯣ ꯀꯩꯅꯣ ꯂꯥꯏ ꯌꯦꯛꯄꯒꯤꯔꯣ ꯅꯠꯇ꯭ꯔꯒ ꯑꯗꯨꯝ ꯀꯩꯅꯣ
ꯑ ꯂꯥꯏꯔꯛꯄꯒꯤꯗ ꯅꯠꯇ꯭ꯔꯦ ꯑꯗꯨꯝ ꯀꯃꯥꯏ ꯍꯥꯏꯅꯤ ꯑꯩꯈꯣꯏꯒꯤ ꯂꯩꯗꯅ ꯇꯦꯛꯅꯣꯂꯣꯖꯤꯒꯤ ꯇꯝꯗ
ꯑ ꯎꯝ
ꯅꯨꯡꯉꯥꯏꯕ꯭ꯔꯣ ꯅꯪꯗꯤ ꯑꯗꯨꯗ ꯇꯧꯔꯤꯕ ꯃꯌꯥꯝꯗꯣ
ꯌꯥꯝꯅ ꯍꯥꯏꯑ
ꯑꯅꯥꯕꯝꯃꯤ ꯀꯌꯥꯃ ꯎꯒꯦ
ꯌꯥꯝ ꯅꯨꯡꯉꯥꯏ ꯈꯪꯅꯤꯡꯌꯦ ꯑꯩꯈꯣꯏ ꯆꯠꯄ ꯀꯥꯟꯗ ꯎꯝ ꯍ ꯈꯔ ꯎꯏꯌꯦ ꯍꯧꯖꯤꯛꯇꯤ ꯗ꯭ꯌꯨꯇꯤ ꯃꯇꯝ ꯅꯁꯦ ꯑꯩꯈꯒꯤ ꯁꯨꯃꯥꯏꯅ ꯁꯨꯝ ꯂꯩꯔꯤ
ꯗ꯭ꯌꯨꯇꯤꯁꯤꯅ ꯄꯨꯡ ꯀꯌꯥ ꯀꯌꯥꯗꯒꯤ ꯑꯣꯏꯔꯤꯕ
ꯍꯧꯖꯤꯛ ꯀ꯭ꯂꯥꯁ ꯀ ꯑꯦꯛꯖꯥꯝ ꯊꯥꯔꯤ ꯊꯤꯔꯤꯒꯤ
ꯑꯣ ꯅꯪ ꯆꯍꯤꯁꯤꯦꯅ ꯑꯗꯨꯝ ꯍꯧꯖꯤꯟꯒꯦ
ꯍꯣꯏ ꯑꯉꯥꯡ ꯌꯥꯝ ꯑꯣꯏꯔꯤ ꯀꯩꯅꯣ
ꯑꯦꯁ ꯑꯩꯉꯣꯟꯗ ꯑꯉꯥꯡ ꯌꯥꯝ ꯑꯣꯏꯔꯤꯗꯧꯅꯤ ꯅꯪꯗꯤ ꯀꯌꯥꯝ ꯑ ꯍꯟꯅꯣ
ꯎꯍꯦ ꯂꯤꯁꯤꯡ ꯑꯅꯤꯒ ꯃꯔꯤꯒꯤ ꯃꯉꯥ ꯇꯔꯨꯛ ꯑꯉꯥꯡ ꯂꯥꯛ ꯃꯉꯥ ꯑꯉꯥꯡ ꯂꯥꯛ
ꯑ
ꯅꯪꯕꯣꯕꯥ
ꯑꯩꯁꯦ ꯂꯤꯁꯤꯡ ꯑꯅꯤꯒ ꯇꯔꯨꯛꯀꯤ
ꯇꯔꯨꯛꯂ ꯃꯉꯥꯔꯣ
ꯑꯩ ꯃꯔꯤꯅꯤꯅꯦ
ꯑꯁ ꯑꯝꯇ ꯁꯣꯉꯥꯡ ꯃꯉꯥ ꯑꯉꯥꯡꯅ ꯑꯩꯉꯣꯟꯗ ꯑꯗꯨꯃꯥꯏꯅ ꯇꯧ ꯌꯥꯕ꯭ꯔꯣ
ꯑ ꯑ ꯅꯪ ꯑꯩꯁꯦ ꯂꯤꯁꯤꯡ ꯑꯅꯤꯒꯤ ꯃꯔꯤꯒꯤ ꯊꯥ ꯑꯅꯤ ꯁꯨꯕꯗ ꯄꯣꯛꯄꯅꯤ ꯑꯗꯨꯒ ꯅꯪꯅ ꯀꯌꯥꯗ
ꯁꯣꯛ ꯑꯅꯤꯁꯦ ꯃꯉꯥꯒꯤꯅꯦ ꯁꯣꯛ ꯑꯅꯤꯒ ꯃꯉꯥꯒꯅꯦ ꯑꯦ ꯃꯉꯥꯒꯤꯅꯦ ꯑꯍꯥꯟꯕ ꯊꯥꯗ ꯄꯣꯛꯄ
ꯦ ꯍꯥꯟꯕ ꯊꯥꯗ ꯅꯪ ꯍꯟꯗ ꯊꯥꯕ ꯑꯩꯗꯤ ꯀꯨꯊꯤꯗ ꯂꯤꯁꯤꯡ ꯑꯅꯤꯒ ꯃꯔꯤꯑꯅ ꯊꯥꯔꯛꯑꯝꯃꯦ ꯀꯃꯥꯏꯅ ꯇꯧꯅꯤ
ꯂꯤꯁꯤꯡ ꯑꯅꯤꯒ ꯃꯔꯤꯃꯛ ꯃꯔꯤꯅꯦꯅ ꯅꯁꯥꯅ ꯍꯥꯏꯈꯤꯕꯅꯦ
ꯑꯗꯨꯅꯤ ꯀꯩꯅꯣ ꯑꯗꯨ ꯂꯤꯁꯤꯡ ꯑꯅꯤꯒ ꯃꯔꯤ ꯑꯩꯅ ꯑꯣꯏꯔꯦ ꯅꯉꯣꯟꯗꯒꯤ
ꯑ ꯂꯤꯁꯤꯡ ꯑꯅꯤꯒ ꯃꯉꯥꯅꯦꯅ ꯍꯥꯏꯈꯤꯕꯅꯦꯕ ꯂꯤꯁꯤꯡ ꯑꯅꯤꯒ ꯃꯉꯥꯅꯦꯅ ꯍꯥꯏ
ꯑꯗꯣ ꯑꯩꯗꯣꯃꯥꯡꯗ ꯆꯠꯂꯦ ꯑꯗꯨꯒ ꯉ ꯊ ꯌꯦꯡꯒꯦ ꯍꯥꯏꯕꯗꯤ ꯌꯥꯗꯦ ꯌꯦꯡꯀꯥꯟꯗ ꯂꯤꯁꯤꯡ ꯑꯅꯤ
ꯑꯥ ꯍꯥꯏꯌꯨꯕꯗꯧꯔꯕ
ꯑꯩꯅ ꯍꯜꯂꯝꯃꯦ ꯀꯃꯥꯏꯅ ꯇꯧꯅꯤ
ꯈꯟꯗꯦꯅꯦ ꯅꯪꯕꯣ ꯑꯉꯥꯡꯉꯁꯦ ꯑ ꯀꯔꯤꯅꯅꯨꯡꯍꯦ ꯁꯣꯛ ꯑꯅꯤꯒ ꯂꯤꯁꯤꯡ ꯑꯦ ꯁꯣꯛ ꯑꯅꯤꯒ ꯃꯔꯤꯒꯤ ꯑꯉꯥꯡ ꯅꯪꯅ ꯃꯉꯥꯒꯤ ꯑꯉꯥꯡ ꯅꯅꯪ ꯑꯩꯉꯣꯟꯗ ꯑꯗꯨꯨꯃꯥꯏꯅ ꯇꯧ ꯑꯩꯅ ꯊꯥ ꯑꯃ ꯊꯥ ꯑꯃꯃꯨꯛꯀꯤ ꯈꯦꯃꯤꯠ ꯆꯤꯠ ꯍꯟꯕꯧ ꯃꯥꯜꯂꯦ
ꯅꯪ ꯈꯨꯠꯇꯤ ꯄꯔꯣ
ꯑꯩ ꯏꯁꯥꯃꯛꯀꯤ ꯄꯨꯊꯤꯗꯣ ꯑꯩ ꯏꯁꯥꯅ ꯌꯦꯡꯖꯔꯒꯅꯦ ꯅꯉꯣꯟꯗ ꯄꯥꯎꯗꯝꯂꯤꯁꯦ
ꯑꯩꯁꯨꯅꯦ ꯑꯩꯁꯦ ꯏꯁꯥꯃꯛꯅ ꯌꯦꯡꯖꯔꯒ
ꯑꯄꯪꯉꯩꯁ ꯀꯥꯟꯅꯕ
ꯀꯣꯂꯦꯖ ꯀꯥꯗ꯭ꯔꯤꯌꯦ ꯍꯧꯖꯤꯛ ꯑꯩꯈꯣꯏꯒꯤꯗꯣ ꯑ ꯄꯩꯈꯥ ꯂꯣꯏꯕꯗ ꯉꯥꯏꯔꯤꯕ ꯅꯍꯥꯟ ꯇꯥꯡ ꯍꯧꯖꯤꯛ ꯁꯨꯇꯤ ꯑꯣꯏꯔꯤ
ꯑꯗꯨ ꯅꯪ ꯀꯃꯥꯏꯅ ꯄꯨꯔꯤꯁ ꯀꯥꯔꯗꯤ ꯀꯃꯥꯏꯅ ꯇꯧꯗꯣꯏꯕ ꯅꯪ ꯊꯕꯛꯇꯨꯗꯤ
ꯑꯉꯥꯡ ꯈꯩꯁꯦ ꯄꯨꯡ ꯇꯔꯦꯠ ꯀ ꯃꯈꯥꯏ ꯁ꯭ꯥꯏꯋꯥꯏꯗ ꯂꯣꯏꯅ ꯃꯣꯏꯒꯤ ꯂꯥꯏꯔꯤꯛ ꯇꯝꯐꯝ ꯁꯪꯗ ꯆꯠꯍꯟꯈ꯭ꯔꯅꯤ ꯑꯗꯨꯒ ꯑꯗꯨꯒꯤ ꯇꯥꯏꯃꯤꯡ ꯄꯨꯡ ꯑꯍꯨꯝ ꯄꯨꯡ ꯑꯅꯤ ꯑꯅꯤ ꯃꯈꯥꯏ ꯑꯅꯤꯒ ꯃꯤꯅꯤꯠ ꯀꯨꯟ ꯁ꯭ꯋꯥꯏꯁꯤꯐꯥꯎꯗ ꯑꯩ ꯃꯇꯝ ꯍꯥꯡꯉꯅꯤ ꯑꯗꯨꯐꯥꯎꯗꯤ ꯀꯣꯂꯦꯖ ꯀꯣꯂꯦꯖ ꯍꯥꯏꯁꯤꯗꯤ ꯊꯦꯡꯅ ꯀ꯭ꯂ ꯇꯧꯔꯤꯗꯅ ꯑꯗꯥꯏꯅꯥ ꯑꯩ ꯑꯅꯪꯕꯥ ꯀꯂ꯭ꯥꯁ ꯈꯔꯥ ꯑꯩꯅꯥ ꯌꯥꯎꯅꯤꯡꯕꯥ ꯈꯔꯥ ꯌꯥꯎꯔꯝꯃꯅꯤ ꯑꯗꯨꯒꯥ ꯍꯜꯂꯛꯑꯥꯅꯤ
ꯑꯦ ꯋꯥꯔꯗꯦꯟ ꯂꯩꯇ꯭ꯔꯗꯤ ꯃꯇꯝ ꯋꯥꯔꯗꯦꯟ ꯂꯩꯇꯕ ꯃꯇꯝꯗ ꯀꯅꯥ ꯌꯦꯡꯁꯤꯟꯗꯣꯏꯕ
ꯑꯥ
ꯑꯣꯖꯥ ꯂꯩꯇꯕ ꯃꯇꯝꯗꯣ ꯃꯣꯏꯁ ꯀꯅꯥꯅ ꯌꯦꯡꯁꯤꯟꯗꯣꯏꯕꯣ
ꯃꯣꯏ ꯀꯩꯅꯣ ꯂꯣꯏ ꯆꯠ ꯆꯠꯈꯤꯗꯣꯏꯁꯤꯗꯤ ꯑꯁꯤꯗ ꯃꯣꯏ ꯂꯥꯏꯔꯤꯛ ꯇꯝꯐꯝ ꯁꯪꯗ꯭ꯔ ꯂꯣꯏ ꯆꯠꯈꯤꯗꯣꯏꯁꯤꯗꯤ
ꯎꯝ ꯑꯣ ꯑꯣ ꯑꯣ ꯑꯣ ꯑꯣ ꯑꯣ ꯑꯣ ꯑꯣ
ꯑꯗꯨꯒ ꯑꯁꯤꯒꯤ ꯑꯩꯅ ꯂꯩꯔꯤꯁꯤꯅ ꯑꯩꯅ ꯆꯈ꯭ꯔꯤꯀꯥꯟꯗ ꯗꯥꯗꯥ ꯑꯃꯒ ꯏꯗꯣꯝꯆꯥꯒꯅꯤ ꯌꯦꯡꯖꯜꯍꯧꯔꯅꯤ
ꯑ ꯃꯣꯏꯅ ꯂꯤꯡꯈꯠ ꯀꯗꯥꯏꯋꯥꯏꯗꯅꯣ ꯍꯥꯏꯗꯤ ꯑꯁ ꯌꯥꯔꯦ ꯇꯣꯛ ꯑꯣ
ꯖꯒꯥꯁꯦ ꯍꯟꯗꯛꯇ ꯅꯧꯅ ꯃꯃꯤꯡ ꯆꯠꯈꯠꯂꯛꯏꯕ ꯀ꯭ꯂꯥꯁ ꯑꯥ ꯇꯔꯥ ꯐꯥꯎꯗꯤ ꯌꯥꯝꯅ ꯃꯥꯔꯛ ꯀ ꯌꯥꯝ ꯌꯥꯝ ꯋꯥꯡ ꯄꯨꯊꯣꯛꯏꯕ ꯁ꯭ꯀꯨꯜꯗꯣ ꯈꯪꯕ꯭ꯔꯥ
ꯈꯪꯗꯦ
ꯑꯣ ꯑꯁ ꯑꯗꯨꯐꯥꯎ ꯈꯪꯗꯕ ꯀꯣꯟꯅ ꯍꯥꯏꯕꯤꯔꯒꯦ ꯈꯪꯉꯨꯔꯅꯨ꯫ꯑꯗꯨꯗꯤ ꯀꯩꯅꯣꯅꯤꯗ ꯁꯤꯁꯦ ꯑ
ꯑꯥ
ꯀꯀꯥ ꯍꯣꯏꯒꯤ ꯗꯥꯏꯔꯦꯛ ꯑꯣꯏꯅꯥ ꯄꯨꯔꯥ ꯑꯣꯏꯅ ꯃꯣꯏꯒꯤ ꯑꯣꯏꯅ ꯂꯩꯔꯒ ꯂꯤꯡꯈꯠꯄ ꯅꯠꯇꯦꯕ
ꯑꯥ
ꯃꯤꯒꯤ ꯁꯥꯜꯂꯒ ꯍꯥꯏꯇꯥꯔꯦ ꯊꯥꯒꯤ ꯂꯤꯁꯤꯡ ꯌꯥꯡꯈꯩ ꯍꯨꯜꯂꯦ ꯄꯨꯂꯞꯁꯤꯒꯤ ꯂꯝꯁꯤꯒꯦ ꯑꯗꯨꯗꯨꯒ ꯑꯩꯈꯣꯏꯅ ꯁꯥꯟꯅꯕꯅꯦꯕ
ꯎꯝ ꯅꯪ ꯒꯤꯗꯤ ꯀꯌꯥ ꯐꯪꯒꯦ
ꯑꯩꯒꯤ ꯗꯤ ꯃꯃꯥꯡ ꯊꯥꯗꯒꯤ ꯍꯧꯔꯒ ꯍꯟꯗꯛꯀꯤ ꯗꯦꯠ ꯃꯃꯥꯡꯒꯤ ꯇꯥꯡ ꯀꯨꯟꯒ ꯃꯔꯤ ꯑꯗꯨꯋꯥꯏꯗ ꯐꯥꯕꯅꯦ ꯑꯗꯣ ꯀꯀꯥꯅ ꯇꯥꯡ ꯑꯃ ꯑꯗꯥꯏꯋꯥꯏꯗ ꯄꯤꯕ ꯅꯨꯡꯉꯥꯏꯅꯥꯕ ꯁꯥꯒꯦꯅ ꯁꯥꯔ ꯇꯥꯔꯦꯠ ꯅꯤꯄꯥꯥꯟꯅ ꯑꯗꯥꯏ ꯃꯨꯛ ꯇꯔꯦꯠ ꯐꯥꯎ
ꯑꯩ ꯋꯥꯏꯒꯦ
ꯍꯥꯏꯔꯣ ꯍꯥꯏꯔꯣ
ꯎꯝꯝ
ꯅꯩꯅ ꯅꯣꯏ ꯑꯩꯗꯣ ꯍꯥꯏꯔꯛꯑꯣ
ꯅꯪꯒꯤ ꯄꯩꯁꯥꯗ ꯈꯔ ꯋꯥꯏꯖꯕ ꯇꯥꯔꯦ ꯑꯩꯅ
ꯅꯪꯅ ꯀꯩꯗ ꯋꯥꯗꯦꯕ
ꯃꯁ ꯀꯜ ꯆꯒ
ꯑꯥ
ꯁꯤꯗ ꯆꯥꯒꯦ
ꯆꯗꯣꯏꯁꯥ ꯀꯌꯥ
ꯑꯥꯎ
ꯅꯪꯒꯤ ꯃꯤꯀꯤ ꯊꯤꯣꯊꯤꯗ ꯁꯦꯟꯗꯣꯏ ꯆꯥꯔꯒ ꯃꯤꯅ ꯄꯩꯁꯥ ꯍꯥꯠꯈ꯭ꯔꯒ ꯅꯪ ꯑ ꯑꯩꯅ ꯑꯔꯞꯄꯗ ꯊꯧꯔꯛꯄꯗ ꯅꯪ
ꯑꯩꯁ ꯑꯩ ꯊꯧꯥ ꯐꯗꯕꯤ ꯃꯥꯟꯕ꯭ꯔꯣ
ꯍꯥꯥ
ꯍ ꯉꯥ ꯐꯠꯇꯕꯤ ꯃꯥꯟꯕ꯭ꯔꯣ
ꯁ ꯀꯩꯗ ꯊꯧꯅꯥ ꯐꯒꯦ ꯅꯪ ꯅꯠꯇ꯭ꯔꯣ ꯑꯥ ꯀ꯭ꯂꯥꯁ ꯇꯔꯥꯃꯉꯥꯏ ꯇꯔꯥꯅꯤꯊꯣꯏ ꯀꯥꯔꯤꯀꯥꯟꯗ ꯃꯤꯅ ꯑꯗꯨ ꯇꯧꯇꯛ ꯑ ꯑꯗ ꯇꯧꯔꯥꯛ ꯑ ꯅꯥ ꯀꯞ ꯀꯞꯇꯅ ꯂꯩꯕꯗ
ꯑꯦ ꯃꯇꯝꯗꯨꯒꯤ ꯋꯥꯅꯤ ꯀꯩꯅꯣ
ꯑꯣ ꯍꯧꯖꯤꯛꯇꯤ ꯅꯪ ꯃꯤꯒꯤ ꯂꯝꯗ ꯂꯩꯈꯕꯅꯤꯅ ꯈꯔ ꯀꯟꯈꯠꯂ ꯁꯤꯅꯦꯕꯅ ꯍꯥꯏꯅꯤꯡꯉꯤꯁꯦ
ꯐꯔꯦ ꯐꯅꯤꯦ ꯐꯠꯂꯦ ꯌꯥꯝ ꯀꯩ ꯍꯥꯏꯗꯣꯏꯅꯣ ꯌꯥꯝꯅ ꯍꯉꯦꯗ ꯄꯨꯛꯅꯤꯡ ꯋꯥꯈꯜ ꯑꯁꯦ ꯁꯣꯟꯊꯕꯤꯕ ꯂꯩꯇ꯭ꯔꯦꯔ ꯃꯚ ꯃ ꯀꯄ
ꯌꯥꯝ ꯀꯜꯂꯝꯃꯕꯖꯥꯠꯅꯤꯅ ꯑꯗꯨꯗꯤ ꯅꯪꯗ
ꯑ ꯀꯨꯏꯁꯤꯦꯅ ꯅꯪ ꯑꯩꯒ ꯋꯥꯔꯤꯁꯟꯅꯕ ꯑꯗꯨꯗꯨꯅ ꯅꯪ ꯂꯩ ꯑꯩꯒꯤ ꯃꯒꯨꯟ ꯈꯪꯅꯕꯒꯤꯀꯣ ꯄꯨꯡꯐꯥꯏꯔꯤꯅꯦꯕ
ꯎꯝ ꯎꯝ ꯁꯥꯟꯅꯕꯁꯨ ꯁꯪꯁꯨ ꯁꯪꯗꯅ
ꯑꯣ ꯅꯪ ꯃꯃꯥꯡ ꯊꯥꯗꯒꯤꯅꯦ ꯍꯥꯏꯕ꯭ꯔꯣ
ꯑꯥ
ꯑꯣ ꯅꯨꯡꯉꯥꯏ ꯅꯨꯡꯉꯥꯏꯅ ꯂꯩꯔꯣ ꯑꯗꯨꯗꯤ
ꯉꯈ꯭ꯔꯖꯥꯠꯅꯤ ꯆꯥꯛ ꯑꯗꯨꯨꯝ ꯍꯦꯛ ꯍꯧꯒꯠꯂꯛꯄꯒ ꯂꯥꯎꯕꯗꯨꯅ ꯑꯗꯨꯝ ꯍꯦꯛ ꯍꯧꯒꯠꯂꯛꯄ ꯈ ꯃ
ꯑꯦ ꯍꯥꯏꯕꯤꯒꯦ ꯀꯩꯅꯣꯝ ꯍꯥꯏꯕꯤꯒꯦ ꯅꯪ ꯁꯥꯊꯤꯔ ꯑꯗꯥꯝꯅꯤꯌ
ꯑꯩꯖ ꯑꯣ ꯑꯣ ꯑꯣ ꯑꯉꯥꯡ ꯂꯩꯕꯅ ꯑꯉꯥꯡ ꯁꯦꯟꯅꯔꯕꯅꯤꯅ ꯀꯟꯅ ꯀꯟꯅ
ꯑꯗꯨꯟꯅ ꯑꯥ ꯉꯥꯡꯅ ꯁꯨꯅꯕ ꯌꯥꯔꯛꯇꯕꯗꯨꯣꯏꯅꯦ ꯏꯁꯥꯗ ꯍꯦꯛꯇꯅꯦ ꯀꯩꯅꯣꯃ ꯇꯧꯔ ꯈꯣꯠꯅꯅꯦ ꯍꯦꯛꯇ ꯁꯥꯊꯤꯔꯛꯑꯦꯕ
ꯅꯪꯁꯦ ꯇꯧꯕ꯭ꯔꯥ
ꯑꯩ ꯊꯥꯏꯅ ꯑꯉꯥꯡ ꯁꯥꯏꯅ ꯇꯧꯔꯝꯃꯤꯗꯅ ꯑꯗꯨꯗ ꯑꯩ ꯌꯥꯝ ꯁꯥꯎꯋꯦꯕ
ꯏꯁ ꯃꯇꯝꯗꯨꯗ ꯊꯦꯡꯅꯍꯧꯗꯕꯁꯦ ꯌꯥꯝ ꯐꯩꯗ
ꯑꯁ ꯅꯪ ꯏꯅꯤ ꯌꯨꯝ ꯂꯩꯔꯀꯥꯏ ꯈꯠꯇꯎ ꯈꯗꯥꯥꯎ ꯂꯥꯎꯔꯤꯣꯏꯗꯣ ꯅꯪ ꯈꯪꯗ꯭ꯔꯣ
ꯑꯩꯗꯤ ꯍꯨꯏ ꯈꯣꯡꯕ ꯃꯥꯜꯂꯨꯔꯦ
ꯍꯁꯦ ꯐꯔꯦꯁꯦ ꯑꯩꯗꯣ ꯊꯝꯃꯒꯦ ꯁꯣꯝꯗ ꯊꯕꯛ ꯇꯧꯔꯨꯈꯤꯒꯦ
ꯑꯣ ꯑꯣ ꯑꯣ ꯑꯣ ꯑꯣ ꯀꯟ